ꯍꯜꯂꯣ
ꯏꯆꯦ ꯅꯨꯡꯁꯤꯕꯤ
ꯅꯨꯡꯁꯤꯕꯤ ꯇꯥꯔꯕꯣ
ꯇꯥꯔꯦ ꯅꯨꯡꯁꯤꯕ
ꯑꯩ ꯅꯨꯡꯁꯤꯕ ꯅꯠꯇꯦꯀꯣ ꯅꯨꯡꯁꯤꯕꯤꯅꯦ
ꯑꯩꯒꯤ ꯅꯨꯄꯥꯅꯦ ꯅꯪꯗꯦ
ꯆꯂꯣ ꯍꯦ ꯑꯩ ꯅꯨꯄꯥ ꯅꯠꯇꯦꯅꯦ
ꯇꯜꯂꯦ ꯅꯪ ꯍꯣꯝ ꯅꯪ ꯍꯣꯃꯣꯔꯣ
ꯎꯝ ꯑꯩꯗꯤ ꯅꯨꯄꯤ ꯂꯧꯒꯅꯤ
ꯂꯣꯏꯔꯦꯗꯅ ꯅꯪꯒꯤ ꯅꯨꯄꯥꯗ ꯍꯥꯏꯗꯣꯛꯀꯦꯀꯣ ꯑꯩ ꯇꯝꯕꯤꯒꯦ ꯅꯪꯒꯤ ꯅꯨꯄꯥꯗ ꯁꯛ ꯈꯪꯗ꯭ꯔꯁꯨ ꯍꯥꯏꯕꯤꯕ ꯌꯥꯏꯅ ꯁꯛ ꯈꯪꯕ ꯈꯛ ꯇ ꯍꯥꯏꯕꯤꯕ ꯌꯥꯕ꯭ꯔꯣ
ꯌꯥꯝ ꯂꯥꯞꯅꯩ ꯍꯥꯏꯕ ꯐꯪꯉꯣꯏꯌꯦ ꯅꯪ
ꯍꯥꯏꯒꯅꯤ ꯅꯪꯒꯤ ꯅꯨꯄꯥꯗꯣ ꯀꯔꯝ ꯀꯥꯟꯗ ꯅꯪꯕꯨ ꯊꯦꯡꯅꯕ ꯂꯥꯛ ꯀꯅꯤ ꯑꯗꯨ ꯑꯗꯨꯛ ꯀꯥꯟꯗ ꯑꯩ ꯂꯨꯝꯃꯒ ꯍꯥꯏꯕꯤꯒꯦ
ꯑ ꯅꯪꯥꯏꯇꯔꯤꯒ ꯑꯗꯂ ꯑꯣ ꯍꯥꯏ ꯎꯝ
ꯍꯧꯖꯤꯛ ꯇꯨꯝꯕ ꯃꯇꯝꯗ ꯇꯦꯛꯀꯣ ꯍꯧꯒꯠꯂꯣ
ꯏꯁ ꯏꯄꯥ ꯌꯥꯝ ꯁꯥꯏꯅ ꯅꯪꯗꯤ
ꯑꯗꯨ ꯀꯔꯤ ꯇꯧꯔꯤꯒꯦ ꯑꯩꯕꯨ ꯀꯣꯏꯒꯦ ꯍꯥꯏꯔꯗꯤ ꯍꯧꯖꯤꯛ ꯇꯨꯝꯄ ꯌꯥꯔꯣꯏ
ꯅꯪ ꯍꯕ ꯂꯥꯛꯀꯦ ꯟꯗꯨꯗꯤ
ꯍꯣꯏ ꯂꯥꯛꯑꯣ ꯑꯩ ꯏꯊꯟꯇ ꯂꯩꯌꯦ
ꯎꯝ
ꯑꯩꯕꯨ ꯂꯧꯕ ꯂꯥꯛꯄꯤꯌꯣ
ꯄꯤꯁ
ꯑꯁꯦꯡꯕꯅꯦ ꯑꯩꯕꯨ ꯂꯧꯕ ꯂꯥꯛꯑꯗꯤ ꯅꯣꯏ ꯈꯦꯔꯣꯗ ꯈꯥꯏꯗꯣꯛꯑꯔꯣꯏ ꯑꯩ
ꯏꯁ ꯅꯣꯛꯅꯤꯡꯗ꯭ꯔꯣ
ꯅꯥꯛꯎꯅꯥ ꯅꯣꯏꯒꯤ ꯍꯦꯔꯣꯗꯣ
ꯎꯝ
ꯃꯁꯥ ꯌꯥꯝ ꯐꯖꯕ꯭ꯔꯣ
ꯌꯥꯝ ꯐꯖꯩ ꯅꯪ ꯎꯔꯗꯤ ꯉꯔꯅꯤ
ꯅꯣꯡꯅꯤꯡꯉꯦ ꯅꯣꯏꯕ꯭ꯔꯣ ꯀꯪꯕ꯭ꯔꯣ
ꯑꯁ ꯄꯤꯒꯔ ꯌꯥꯝ ꯇꯥꯕꯅꯦ
ꯑꯩ ꯍꯥꯏꯕꯗꯤ ꯅꯣꯏꯕ꯭ꯔꯥ ꯈꯪꯕ꯭ꯔꯥ ꯍꯥꯏꯕꯅꯦ
ꯁꯦ ꯆꯞ ꯆꯥꯔꯦ ꯋꯥ ꯌꯥꯔꯦꯀꯣ ꯃꯤꯗꯤ ꯅꯨꯄꯥꯥꯏ ꯌꯥꯝ ꯈꯟꯕ ꯍꯥꯏ ꯃ ꯃꯥꯜꯂꯤꯀꯣ
ꯍꯁ ꯅꯪꯒꯤ ꯅꯨꯄꯥꯗꯤ
ꯑꯩꯗꯤ ꯅꯨꯄꯥ ꯀꯣꯏꯗ꯭ꯔꯤꯌꯦꯦ ꯇꯣꯛ ꯅꯥꯕꯇ ꯉꯥꯏꯔꯤꯌꯦ ꯉꯥꯏꯍꯥꯟ ꯅꯍꯥꯟ ꯇꯣꯛꯅꯥꯈ꯭ꯔꯦ ꯑꯃ ꯑꯃꯨꯛ ꯊꯤꯔꯤꯌꯦ ꯅꯪ ꯅꯨꯄꯥ ꯌꯦꯡꯕ ꯍꯩꯔꯗꯤ ꯑꯩꯒꯤ ꯑꯃ ꯌꯦꯡꯕꯤꯌꯣ
ꯏꯁ ꯁꯔꯤ ꯌꯦꯡꯕꯤꯒꯦ
ꯆꯂꯣ ꯍ ꯁꯔꯤꯗꯤ ꯄꯥꯟꯗ ꯍꯥꯏ ꯊꯕꯛ ꯇꯧꯕꯗꯤ ꯌꯥꯏ ꯈꯔ ꯈꯔ ꯊꯕꯛ ꯇꯧꯔꯗꯤ ꯌꯥꯏꯌꯦ ꯈꯔ ꯈꯔ ꯌꯥꯏꯌꯦ ꯌꯥꯝꯗꯤ ꯌꯥꯕ ꯅꯠꯇꯦꯀꯣ ꯈꯔ ꯈꯔ ꯌꯦꯡꯕ ꯌꯥꯏ ꯍꯥꯏꯕ ꯋꯥꯅꯤ
ꯏꯁ ꯂꯣꯏꯔꯦꯗꯅ ꯏꯆꯦ ꯅꯨꯡꯁꯤꯕꯤ
ꯈꯔ ꯈꯔ ꯌꯦꯡꯕ ꯌꯥꯢꯗꯅ ꯑꯩꯈꯣꯢꯁꯨ
ꯍꯦꯁ
ꯑꯩꯁꯨ ꯄꯥꯏꯗꯦ ꯃꯥꯁꯨ ꯄꯥꯏꯗ꯭ꯔꯗꯤ ꯏꯁ ꯁꯔꯤꯗ ꯂꯥꯛꯑꯒ ꯑꯗꯨꯁꯨ ꯌꯥꯝ ꯃꯥꯡꯗ꯭ꯔꯣ ꯑꯩꯗꯤ
ꯈꯪꯗ꯭ꯔꯦ ꯑꯗꯨ ꯌꯧꯔꯗꯤ ꯑꯩ
ꯑꯩ ꯃꯥꯡꯉꯦ ꯃꯥꯡꯉꯦ ꯁꯔꯤ ꯁꯔꯤꯗꯁꯨ ꯐꯔꯦ ꯐꯔꯦ ꯅꯪꯡꯅ ꯇꯦꯝꯄꯥꯛ ꯅꯨꯡꯗ꯭ꯔꯗꯤ ꯑꯗꯣ ꯅꯪꯒꯤ ꯅꯨꯄꯥꯗꯣ ꯑꯩ ꯅꯨꯄꯥ ꯂꯩꯇꯦ
ꯇꯣꯛꯅꯈꯤꯕꯗꯣ ꯑꯗꯨꯅ ꯍꯥꯏꯌꯦ
ꯑꯩ ꯅꯨꯄꯥ ꯂꯩꯇ꯭ꯔꯤꯌꯦ ꯊꯤꯔꯤꯌꯦ ꯀꯅꯥ ꯅꯪꯒꯤ ꯅꯨꯄꯥꯗꯣ ꯅꯪ ꯄꯣꯛꯅꯥꯞꯀꯥꯟꯗ ꯍꯥꯏꯔꯛꯑꯣ ꯀꯣ ꯑꯣ ꯑꯃꯨꯛ ꯀꯣꯏꯒꯦ ꯍ
ꯌꯦꯡꯁꯦꯃꯅꯤ
ꯑꯁꯦꯡꯕꯔꯣ ꯃꯕꯨ ꯃꯥꯜꯂꯦ ꯅꯪꯒꯤꯁꯦ
ꯑꯁꯥꯏ ꯃꯅꯤ ꯍꯌꯦꯡ ꯆꯦꯜꯂꯅꯤ
ꯅꯆꯥꯥ ꯌꯥꯝ ꯈꯠꯂꯦ ꯅꯪꯁꯦ ꯌꯥꯝ ꯈꯠꯄ ꯃꯥꯜꯂꯦ ꯅꯪꯁꯦ ꯇꯜꯂꯦꯗ
ꯍ
ꯅꯪ ꯇꯔꯥ ꯄꯣꯛꯄ ꯉꯝꯃꯗꯤ ꯑꯩꯗꯤ ꯀꯨꯟ ꯉꯝꯒꯗꯕ ꯃꯥꯜꯂꯦ
ꯀꯨꯟ ꯄꯣꯛꯎ
ꯌꯥꯝ ꯌꯥꯝꯕ ꯇꯥꯟꯅꯁꯤꯔꯣ
ꯍꯣꯏ
ꯑꯩꯁꯨ ꯅꯨꯄꯥ ꯈꯔ ꯐꯕ ꯊꯤꯈꯤꯒꯦꯀꯣ
ꯍꯥꯢꯁ
ꯑꯗꯣ ꯐꯪꯉꯀꯥꯟꯗ ꯇꯥꯟꯅꯁꯦ
ꯅꯪꯉꯣꯟꯗꯒꯤ ꯑꯩꯅ ꯍꯦꯟꯒꯅꯤ
ꯎ ꯑꯩꯅ ꯍꯦꯟꯒꯅꯤ ꯅꯪꯗꯤ ꯅꯤ ꯌꯥꯝꯅꯣꯛ ꯌꯥꯝꯅꯣꯛ ꯀꯟꯕꯁꯤꯡꯁꯦ ꯃꯌꯥꯡ ꯀꯪꯉꯦ ꯍꯥꯏꯕꯅꯦ ꯀꯪꯕꯁꯤꯡꯗꯤ ꯌꯥꯝ ꯄꯣꯛꯄ ꯉꯝꯃꯣꯏꯌꯦ
ꯇꯪꯕꯁꯤꯅꯤ ꯑꯉꯥꯡ ꯄꯣꯛꯄ ꯅꯨꯡꯉꯥꯏꯕ
ꯆꯠꯂꯣꯍꯦ ꯀꯪ ꯀꯪꯉꯗꯅ ꯑꯃ ꯄꯣꯛꯑꯗꯤ ꯂꯩꯔꯔꯣꯏ ꯏꯁ꯭ꯀꯦꯂꯦꯇꯟ ꯑꯣꯟꯈ꯭ꯔꯅꯤ ꯅꯪ
ꯑꯣꯜꯂꯣꯢ ꯆꯥꯛ ꯌꯥꯝ ꯌꯥꯝ ꯆꯥꯒꯅꯤ
ꯚꯣꯔꯥ ꯚꯣꯔꯥ ꯆꯥꯒꯅꯤ ꯑꯩꯗꯤ
ꯋꯥ ꯋꯥ ꯋꯥ ꯋꯥ ꯅꯪ ꯌꯥꯝ ꯆꯥꯔꯒ ꯅꯣꯏꯔꯦ ꯅꯣꯏꯔꯦ ꯍꯥꯏꯅꯤꯡꯉꯥꯏ ꯍꯟꯗꯛ ꯈꯤꯇꯪ ꯈꯤꯇꯪ ꯆꯥꯕ ꯑꯣ ꯅꯣꯏꯔꯦ ꯅꯣꯏꯔꯦ ꯍꯥꯏꯌꯦ ꯍꯥꯏꯕ ꯄꯥꯎ ꯇꯥꯏꯅꯦ
ꯍꯣꯢ ꯌꯥꯝ ꯅꯣꯢꯔꯦ ꯑꯩ
ꯂꯩꯁꯥꯕꯤꯁꯨ ꯀꯥꯡꯃꯜꯂꯁꯨ ꯐꯖꯗꯦꯅ ꯈꯔ ꯅꯣꯏꯕꯗ ꯐꯖꯩ ꯑꯩꯗꯤ ꯅꯪꯗꯣ ꯆꯞ ꯆꯥꯔꯦ ꯅꯪꯗꯨ ꯆꯞ ꯆꯥꯔꯝꯃꯅꯤ
ꯏꯁ
ꯑꯁꯦꯡꯕꯅꯦ ꯅꯪ ꯆꯞ ꯆꯥꯔꯦ ꯀꯩꯅꯣ ꯑꯗꯨꯗꯒꯤ ꯀꯔꯤ ꯑꯃꯨꯛ ꯍꯦꯟꯅꯤꯡꯕꯒꯦ ꯊꯤꯔꯅꯤ ꯑꯗꯨꯗꯒꯤ ꯀꯪꯉꯗꯤꯀꯣ ꯅꯪ
ꯀꯪꯅꯤꯡꯔꯦ
ꯀꯪꯅꯤꯡ
ꯈꯤꯇꯪ ꯈꯥꯏꯕꯤꯒꯦꯔꯣ ꯅꯪꯉꯣꯟꯗꯒꯤ ꯈꯥꯏꯕꯤꯒꯦꯔꯣ
ꯑꯩꯕꯨ ꯌꯥꯝ ꯅꯣꯢꯕꯒꯤ ꯇꯥꯏꯞꯇ ꯈꯪꯁꯨ ꯈꯪꯗ꯭ꯔꯒ
ꯄꯤꯕꯗꯤ ꯌꯥꯢꯅ
ꯅꯣꯏꯒꯤ ꯌꯨꯝ ꯃꯅꯥꯛꯇ ꯑꯅꯣꯢꯕꯤ ꯑꯃ ꯂꯩꯕꯗꯣ ꯑꯗꯨꯗ ꯅꯤꯔꯣ ꯑꯧ ꯑꯣꯛ ꯃꯥꯟꯕꯗꯣ ꯑꯗꯨꯗ ꯅꯤꯌꯣ ꯎꯝ ꯑꯩꯐꯥꯎ ꯀꯪꯉꯛꯑꯗꯤ ꯃꯉꯣꯟꯗ ꯅꯤꯗꯣꯏꯅꯦ
ꯑ
ꯑꯗꯣ ꯅꯣꯏ ꯍꯦꯔꯣꯗꯤ ꯅꯪ ꯅꯣꯏꯕꯁꯦ ꯀꯔꯤꯝꯇ ꯍꯥꯏꯗ꯭ꯔꯣ ꯌꯥꯏ ꯍꯥꯏꯕ꯭ꯔꯣ ꯐꯥꯖꯩ ꯍꯥꯏꯕ꯭ꯔꯣ
ꯆꯞ ꯆꯥꯔꯦ ꯍꯥꯏ
ꯋꯥꯔꯦꯗ ꯇꯥꯕꯗ
ꯍꯪꯉꯥꯅꯨ ꯋꯥꯔꯅꯤ ꯇꯥꯕ
ꯃꯤꯗꯤ
ꯇꯥꯕ ꯅꯪꯅ ꯏꯀꯥꯏꯔꯥꯅꯤ
ꯑꯁꯦꯡꯕ ꯑꯩ ꯇꯥꯕ ꯌꯥꯝ ꯏꯀꯥꯏꯔꯦ ꯅꯣꯏ ꯍꯦꯔꯣ ꯎꯅꯥꯁꯦ ꯂꯥꯛꯑꯣ ꯍꯥꯏꯌꯣ ꯀꯩꯅꯣ ꯀꯣꯏꯕ ꯆꯠꯁꯦ ꯍꯥꯏꯌꯣ
ꯑꯁ ꯂꯥꯛꯄ ꯌꯥꯗꯦꯅꯦ ꯏꯔꯥꯡꯁꯤꯅ
ꯑꯁ ꯅꯨꯄꯥ ꯊꯣꯛꯑꯣ ꯍꯥꯏꯌꯣ ꯀꯥꯔꯤ ꯅꯣꯏ ꯈꯨꯟꯒꯤꯗꯨꯗꯒꯤ ꯑꯗꯨꯝ ꯆꯠꯂꯤꯗꯨꯗꯤ ꯌꯥꯏ ꯀꯩꯅꯣ
ꯑꯩꯈꯣꯏ ꯏꯌꯥꯝꯕꯒꯤ ꯃꯥꯗꯣ ꯂꯥꯛꯄ ꯁꯪꯉꯣꯏꯗ ꯂꯧꯒꯤ ꯃꯇꯝꯅꯤꯗꯅ
ꯍꯣꯏ ꯑꯗꯨꯁꯨ ꯆꯨꯝꯃꯦ ꯑꯗꯨꯏꯁꯨ ꯂꯧ ꯈꯛꯇ ꯁꯨꯔꯒ ꯂꯩꯕ ꯌꯥꯗꯦꯗ ꯅꯣꯡ ꯐꯥꯗꯣꯛꯁꯨ ꯀꯣꯏꯊꯣꯛꯑꯒ ꯅꯨꯡꯉꯥꯏꯊꯣꯛꯑꯣ ꯀꯥꯔꯤꯔꯣ
ꯄꯩꯁꯥ ꯄꯤꯌꯨꯀꯣ ꯀꯣꯏꯅꯕ
ꯍꯥꯥ
ꯄꯩꯁꯥ ꯄꯤꯌꯣꯕ ꯃꯥ ꯂꯥꯛꯑꯀꯥꯟꯗ ꯀꯣꯏꯕ ꯆꯠꯀꯗꯕꯥꯗꯣ
ꯄꯤꯒꯦ ꯄꯤꯒꯦ ꯑꯩ ꯄꯩꯁꯥ ꯌꯥꯝ ꯄꯥꯏꯌꯦ
ꯏꯁ
ꯄꯤꯊꯣꯛꯑꯒ ꯂꯣꯏꯔꯦ ꯅꯪꯒꯤꯕꯨ ꯀꯩꯅꯣ ꯑꯃꯨꯛ ꯍꯟꯖꯤꯜꯂꯛꯄꯗ ꯈꯔ ꯍꯥꯞꯄꯒ ꯍꯟꯖꯤꯜꯂꯛꯑꯣ
ꯃꯥꯡꯉꯦ ꯑꯩ ꯑꯗꯨꯗꯤ
ꯃꯥꯡꯉꯣꯏꯌꯦ ꯑꯩꯁꯨ ꯅꯪꯁꯨ ꯄꯥꯝꯕ ꯃꯇꯝꯗ ꯄꯤꯕ ꯅꯪ ꯀꯣꯏꯕꯁꯨ ꯐꯪꯕ ꯅꯥꯋꯥꯁꯨ ꯎꯅꯕ ꯐꯪꯕ ꯌꯥꯝ ꯇꯣꯡꯉꯦ ꯀꯔꯤꯔꯣ
ꯅꯪ ꯆꯪꯂꯛꯄ ꯀꯥꯟꯗꯀꯣ
ꯎꯝ
ꯍꯩꯅꯧꯗꯣ ꯍꯦꯛ ꯑꯃ ꯍꯦꯛꯂꯥꯒ ꯄꯨꯔꯛꯄꯤꯌꯣ
ꯑꯁꯦꯡꯕꯥꯒꯤꯔꯣ
ꯎꯝ
ꯅꯪ ꯍꯩ ꯌꯥꯝ ꯆꯥꯏꯌꯦ ꯑꯩ ꯆꯤꯡꯅꯩꯌꯦ ꯅꯪꯁꯦ ꯏꯁ ꯀꯔꯤ ꯑꯩ ꯆꯥꯕ ꯌꯥꯗꯦ ꯍꯩ ꯑꯩ ꯅꯥꯔꯦ ꯆꯥꯕ ꯌꯥꯗꯦ ꯅꯪ ꯍꯩꯅꯧ ꯍꯟꯗꯛ ꯌꯥꯝ ꯆꯥꯏ ꯑꯩ ꯆꯤꯡꯅꯩ ꯅꯪ
ꯑꯃꯈꯛꯇꯅꯦ ꯑꯩꯁꯥ
ꯅꯪ ꯂꯕꯨꯨꯛꯇ ꯊꯥ ꯀꯌꯥ ꯁꯨꯔꯒꯦ
ꯃꯔꯤ ꯁꯨꯨꯔꯦ
ꯑꯣꯣ ꯑꯗꯨꯒꯤ ꯑꯣꯏꯔꯝꯅꯤ ꯅꯪ ꯍꯟꯗꯛ ꯆꯥꯎꯊꯣꯛꯄꯗꯣ ꯅꯪꯅ ꯅꯣꯏꯕꯒꯤ ꯈꯛꯇꯒ ꯍꯥꯏꯔꯗꯅ ꯅꯪꯅ ꯑꯗꯨ ꯆꯥꯎꯊꯣꯛꯑꯣ ꯅꯣꯏꯕꯒꯤꯅꯦ ꯀꯥꯏꯅ ꯅꯆꯤꯟ ꯊꯤꯒꯅꯨꯀꯣ
ꯀꯨꯏꯅ ꯂꯣꯠꯄ ꯉꯝꯃꯣꯏꯀꯣ ꯑꯗꯨꯒꯨꯝꯕꯗꯤꯀꯣ
ꯎꯝ
ꯐꯪꯒꯅꯤ
ꯆꯥꯎꯔꯛꯂꯥꯗꯤ ꯆꯠꯂꯥꯅꯤ
ꯍꯧꯖꯤꯛꯐꯥꯎ ꯍꯧꯖꯤꯛꯐꯥꯎꯒꯤꯗꯤ ꯈꯤꯇꯪ ꯈꯤꯇꯪ ꯆꯥꯎꯕꯗꯤ ꯅꯣꯏꯕꯥꯗ ꯇꯥꯏꯅꯔꯒꯦ ꯍꯥꯏꯕ꯭ꯔꯥ
ꯑꯥ
ꯀꯥꯗꯔ ꯌꯥꯝ ꯐꯠꯇꯦꯅ ꯅꯪꯗꯤ ꯑꯗꯣ ꯑꯩꯗꯤ ꯂꯣꯏꯅ ꯈꯪꯉꯦꯀꯣ ꯅꯪ ꯁꯨꯃꯥꯏꯅ ꯇꯧꯔꯁꯨ ꯑꯩꯗꯤ ꯈꯪꯉꯦ꯫
ꯑꯁ ꯅꯣꯡ ꯇꯥꯔꯛꯏꯅꯦ ꯅꯣꯏꯗ ꯅꯣꯡ ꯇꯥꯔꯛꯇ꯭ꯔꯣ?
ꯇꯥꯕ ꯍꯧꯔꯦ꯫
ꯇꯥꯕ ꯍꯧꯔꯦ ꯑꯩꯈꯣꯏꯗꯁꯨ ꯍꯧꯔꯦ ꯑꯁ ꯑꯩꯒꯤ ꯐꯤꯁꯨ ꯐꯥꯎꯔꯝꯕꯅꯦ ꯍꯧꯖꯤꯛ ꯈꯛꯇ ꯅꯤꯡꯁꯤꯡꯉꯦ꯫ ꯅꯪ ꯍꯩꯅꯧ ꯌꯥꯝ ꯆꯥꯅꯤꯡꯈ꯭ꯔꯕ꯭ꯔꯣ?
ꯑꯣꯃ ꯍꯦꯒꯂꯣ ꯑꯣ ꯁꯦꯡꯃꯒꯦ꯫
ꯍꯦꯛꯂꯛꯀꯦ ꯍꯦꯛꯂꯛꯀꯦ ꯑꯩ ꯑꯥꯗ ꯍꯩꯅꯧꯒꯤ ꯐꯥꯔꯝꯗ ꯂꯩꯑ ꯑꯩ ꯈꯪꯗꯦ ꯌꯧꯒꯗ꯭ꯔꯥ ꯌꯧꯔꯣꯏꯗ꯭ꯔꯥ?
ꯀꯩꯅꯣ ꯍꯧꯖꯤꯛ ꯅꯣꯏꯅ ꯆ
ꯃꯟ ꯃꯟꯗꯕ ꯅꯪ ꯈꯔ ꯈꯔ ꯃꯨꯟꯕ ꯆꯥꯅꯤꯡꯗꯥ ꯍꯥꯏꯅꯦ꯫
ꯎꯝ
ꯄꯥꯒꯦ ꯍꯥꯏꯕ꯭ꯔꯣ ꯎꯝ ꯇꯑꯣ ꯇꯑꯣ ꯌꯥꯑꯣ꯫
ꯊꯦꯡꯛ꯭ꯌꯨ ꯊꯦꯡꯀꯌꯨ꯫
ꯀꯔꯤ ꯑꯁ ꯅꯣꯡ ꯀꯟꯅꯥ ꯇꯔꯦꯍꯦ꯫ ꯅꯣꯡ ꯌꯥꯝ ꯀꯟꯅ ꯇꯥꯔꯦ꯫ ꯇꯨꯝꯅꯤꯡꯗꯦ ꯑꯩꯗꯤ ꯅꯨꯡꯗꯥꯡ ꯐꯖꯅ ꯇꯨꯝꯁꯦ꯫
ꯑꯩꯗꯤ ꯅꯨꯡꯗꯥꯡꯗ ꯐꯖꯅ ꯇꯨꯝꯈ꯭ꯔꯦ ꯇꯨꯝꯅꯤꯡꯗ꯭ꯔꯦ꯫ ꯅꯪ ꯅꯪ ꯇꯨꯝꯃꯤꯔꯣ? ꯍꯥꯥ
ꯊꯝꯃꯥꯒꯦ ꯀꯣ
ꯌꯥꯔꯣꯏꯌꯦ꯫
ꯃꯪ ꯐꯥꯔꯣꯀꯑꯣ ꯫
ꯅꯪ ꯍꯩꯅꯧꯗꯣ ꯇꯥꯗꯣꯏꯔꯣ?
ꯍꯣꯏ ꯘꯥꯝꯆꯥꯥꯥꯥꯥꯥ
ꯀꯔꯤ ꯀꯔꯤ ꯊꯝꯃꯒ ꯆꯥꯒꯅꯤ꯫
ꯑꯩꯔꯣ ꯃꯣꯔꯣꯛꯀ ꯈꯗ꯭ꯔꯦ ꯃꯃꯤꯡ
ꯇꯤꯟ ꯌꯣꯠꯂꯦꯍꯦ ꯑꯩ ꯆꯥꯕꯗꯤ ꯌꯥꯗꯕ
ꯑꯩ ꯆꯥꯕ ꯌꯥꯕ ꯀꯥꯟꯗ ꯆꯥꯃꯤꯟꯅꯁꯦ ꯂꯥꯛꯀꯦ꯫ ꯇꯥꯕ꯭ꯔꯥ ꯇꯥꯕ꯭ꯔꯣ
ꯍꯥꯎ
ꯑꯩ ꯆꯥꯕ ꯌꯥꯕ ꯀꯥꯟꯗ ꯆꯥꯃꯤꯟꯅꯁꯦ ꯂꯥꯛꯀꯦ ꯅꯣꯏꯗ
ꯅꯣ ꯂꯥꯛꯀꯅꯨ ꯅꯥꯁꯛ ꯌꯦꯪꯅꯤꯪꯗꯦ ꯫
ꯂꯣꯏꯔꯦꯗꯅ꯫
ꯅꯥꯁꯥꯛ ꯊꯤꯕꯒꯤ ꯌꯦꯪꯅꯤꯡꯗꯦ꯫
ꯅꯪꯅ ꯌꯥꯝꯝ ꯁꯥꯊꯤꯅꯥ꯫ ꯃꯅꯤꯄꯨꯔ ꯃꯤꯁ ꯊꯣꯛꯑꯣ ꯅꯪ ꯌꯥꯝ ꯐꯖꯕꯗꯣ
ꯑ ꯐꯒꯅꯤ ꯃꯊꯪ ꯂꯥꯛꯄꯗ
ꯄꯥꯏꯊꯣꯛꯑꯣ ꯑꯩ ꯑꯩ ꯑꯩ ꯚꯣꯠ ꯊꯥꯗꯒꯦ ꯅꯪꯒꯤꯀꯣ
ꯑꯥ
ꯃꯤ ꯀꯅꯥꯁꯨ ꯊꯥꯗꯕꯤꯔꯣꯏ ꯑꯩ ꯈꯇ ꯅꯦ
ꯊꯥꯗꯒꯤꯅꯤ
ꯊꯥꯗꯔꯣꯏꯌꯦ ꯅꯣꯏ ꯁꯥꯏꯒ ꯑꯩ ꯈꯛꯅ ꯊꯥꯗꯒꯅꯤ ꯑꯩ ꯈꯪꯉꯕꯅꯦ
ꯏꯁ
ꯌꯥꯔꯦ ꯑꯃꯨꯛ ꯄꯨꯔꯛꯑꯅꯣ ꯊꯝꯃꯦ
ꯀꯔꯤ ꯊꯝꯕ ꯌꯥꯔꯣꯏꯌꯦ ꯀꯔꯤꯔꯥ ꯅꯪꯁꯨ ꯀꯅꯥꯅ__